ꯑ
ꯇꯥꯏꯌꯦ ꯀꯩꯗꯧꯔꯤꯅꯣ
ꯀꯔꯤ ꯍꯥꯏꯕ
ꯀꯩꯗꯧꯔꯤꯅꯣ ꯍꯥꯏꯕꯅꯤꯗ
ꯅꯪ ꯀꯣꯜ ꯇꯧꯔꯤꯉꯥꯏ ꯉꯥꯏꯔꯤꯕꯅꯦ
ꯑꯩꯁꯨ ꯅꯪ ꯇꯧꯔꯛꯄ ꯉꯥꯏꯕꯀꯣ ꯑꯁꯣꯝꯁꯦ ꯏꯕꯥꯅꯤꯁ ꯐꯖꯅ ꯉꯥꯏꯅꯔꯝꯃꯤꯅꯦ
ꯑꯗꯨꯗꯤ ꯅꯪꯗꯤ ꯏꯁꯩ ꯇꯥꯔꯒ ꯌꯥꯝ ꯅꯨꯡꯁꯤꯏꯍꯦ
ꯈꯤꯇꯪ ꯄꯤ ꯇꯥꯍꯟꯕ ꯌꯥꯗ꯭ꯔꯣ
ꯍꯥꯥ
ꯕꯤꯗꯨꯃꯦꯟꯈꯥ ꯚꯤꯇꯃꯤꯟ ꯈꯔ ꯂꯥꯛꯅꯤꯡꯉꯥꯏ ꯄꯤ ꯈꯤꯇꯪ ꯇꯥꯍꯟꯕ ꯌꯥꯗ꯭ꯔꯕ ꯏꯁꯩ ꯇꯥꯔꯤꯉꯩꯗ
ꯅꯪꯒꯤ ꯈꯣꯟꯇꯥꯥꯗꯨꯗ ꯈꯔ ꯏꯟꯀ꯭ꯔꯤꯁ ꯇꯧꯕ ꯅꯪꯒꯤ ꯚꯣꯂꯌꯨꯝꯗꯣ
ꯀꯃꯥꯏꯅ ꯇꯥꯗꯕꯅꯣ ꯑꯩꯗꯤ ꯌꯥꯝ ꯀꯟꯅ ꯍꯥꯏꯈ꯭ꯔꯕꯅꯤꯅꯦ ꯀꯩꯅꯣ
ꯍꯣꯏ ꯍꯧꯖꯤꯛꯇꯤ ꯇꯥꯔꯦ
ꯑꯁꯅꯤ ꯐꯣꯟꯁꯦ ꯗꯤꯃꯥꯟ ꯌꯥꯝ ꯀꯜꯂꯦꯅꯦ
ꯍꯣꯏ ꯐꯣꯟꯒꯤ ꯀꯔꯤ ꯍꯥꯏꯁꯤꯔ ꯑꯗꯨꯒꯤꯅꯤ ꯑꯣ ꯍꯥꯏꯔꯣ ꯍꯥꯏꯔꯣ ꯍꯧꯖꯤꯛꯇꯤ ꯇꯥꯔꯦ
ꯑꯦ ꯅꯪ ꯅꯪꯒꯤ ꯅꯪꯒꯤ ꯅꯨꯡꯁꯤꯕꯤꯗꯤ ꯀꯗꯥꯏꯗ ꯆꯦꯟꯈ꯭ꯔꯦ
ꯑꯒꯤ ꯅꯨꯡꯁꯤꯕꯤꯁꯦ ꯍꯥ ꯃꯈꯥꯗ ꯆꯦꯟꯈ꯭ꯔꯦ
ꯑꯣ ꯃꯨ ꯀꯜꯂꯥꯛꯑꯣ ꯍꯥꯏ ꯌꯥꯗ꯭ꯔꯣ
ꯑꯁ ꯃꯥ ꯍꯧꯖꯤꯛꯇꯤ
ꯅꯨꯡꯗꯥꯡ ꯑꯣꯏꯔꯦ ꯄꯪꯆꯦꯟ ꯆꯟꯕ ꯌꯥꯗꯦ ꯍꯥꯏꯌꯨꯅꯦ ꯀꯩꯒꯤ ꯈꯔ ꯈꯔ ꯍꯥꯏꯕꯤꯌꯣ ꯃꯊꯪꯗ ꯁꯨꯃꯥꯏꯅ ꯆ‌ꯦꯟ ꯆꯦꯟ ꯆ‌ꯦꯟ ꯂꯣꯏꯅꯕꯀꯣ
ꯍꯣꯏ ꯑꯩ ꯍꯥꯏꯕꯅꯦ ꯑꯗꯨꯕꯨ ꯃꯥ ꯑꯩ ꯍꯥꯏꯕ ꯏꯟꯗꯕꯀꯣ ꯅꯪꯁꯦ ꯇꯨꯝꯂꯕ ꯃꯥꯜꯂꯦ
ꯑꯩꯁꯦ ꯍꯤꯞꯄꯒ ꯂꯩ ꯍꯣꯏ
ꯍꯣꯏ ꯑꯗꯨꯒꯤꯅꯤ
ꯂꯩꯕ ꯅꯨꯡꯉꯥꯏꯇꯕꯅꯤꯅ ꯁꯨꯝ ꯍꯤꯞꯄꯦ ꯅꯪꯕꯨ ꯋꯥꯔꯤ ꯁꯥ ꯁꯥꯏꯌ‌ꯦ ꯋꯥꯔꯤ ꯁꯨꯃꯥꯏꯅ ꯈꯔ ꯈꯔ ꯂꯤ ꯔꯦ ꯂꯣꯏꯔ‌ꯦ
ꯑꯗꯨꯅꯦ ꯉꯔꯥꯡ ꯑꯩ ꯉꯥꯏꯔꯤꯕꯅꯤ ꯅꯪꯕꯨ ꯀꯗꯧꯉꯩ ꯑꯩ ꯑꯃꯨꯛ ꯀ꯭ꯔꯤꯍꯥꯏꯁꯤꯔ ꯀꯣꯜ ꯇꯧꯕ ꯐꯪꯒꯗ꯭ꯔꯥ ꯍꯥꯏꯅ ꯑꯩ ꯉꯥꯏꯔꯤꯕꯅꯦꯕ ꯑꯗꯨꯕꯨ ꯍꯧꯖꯤꯛꯇꯤ ꯅꯪꯒꯤ ꯈꯣꯟ ꯇꯥꯕꯗ ꯌꯥꯝ ꯅꯨꯡꯁꯤꯔꯦ ꯌꯥꯝ ꯅꯨꯡꯉꯥꯏꯔꯦ ꯌꯥꯝ ꯍꯔꯥꯎꯋꯦ
ꯑꯣ ꯅꯪꯅ ꯍꯔꯥꯎꯋꯦ ꯍꯥꯏꯕꯗꯒꯤ ꯍꯦꯟꯅ ꯑꯩꯅ ꯍꯦꯟꯅ ꯍꯔꯥꯎꯋ‌ꯦ
ꯍꯣꯏ ꯑꯗꯨꯖꯨ ꯆꯨꯝꯃꯦ ꯑꯗꯣ ꯍꯧꯖꯤꯛꯀꯥꯟꯁꯤ ꯏꯁꯩ ꯁꯛꯗ꯭ꯔꯣ
ꯍꯧꯖꯤꯛꯀꯥꯟꯁꯦ ꯑꯩꯁꯦ ꯈꯅꯥꯎ ꯅꯥꯕꯤ ꯑꯣ‌ ꯏꯁꯩꯒꯤꯗꯣ ꯈꯔ ꯄꯣꯁꯄꯣꯟ ꯇꯧꯔꯒ ꯊꯝꯈ꯭ꯔꯦꯕ ꯑꯗꯒꯤ
ꯑꯣ
ꯃꯊꯪꯅ ꯑꯣꯏꯅ ꯁꯛꯂꯒꯦ ꯇꯧꯕꯀ‌ꯣ ꯈ‌ꯣꯟꯖꯦꯜꯁꯦ ꯁꯤꯒꯤ ꯈ‌ꯣꯟꯖꯦꯜꯗ ꯑꯩ ꯏꯁꯩ ꯁꯛꯂꯀꯥꯟꯗ ꯀꯅꯥꯅ ꯇꯥꯕꯤꯒꯅꯤ
ꯑꯩ ꯂꯥꯛꯏꯁꯤꯗꯤ
ꯑꯦ ꯑꯗꯨ ꯑꯣꯏꯔꯁꯨ ꯌꯥꯗꯦꯕ ꯁꯤꯗꯤ ꯅꯪ ꯑꯐ ꯑꯩꯒꯤ ꯈꯣꯟꯖꯦꯜ ꯇꯥꯊꯣꯛꯄ ꯉꯝꯗ꯭ꯔꯤꯗꯣ ꯍꯧꯖꯤꯛ ꯈꯤꯇꯪ ꯇꯞꯅ ꯉꯥꯡꯔꯀꯥꯟꯗ ꯏꯁꯩ ꯁꯛꯑꯗꯤ ꯊꯣꯛꯑꯔꯣꯏꯅꯦ
ꯅꯠꯇꯦꯍꯦ ꯍꯥꯏꯕꯗꯤ ꯕꯨꯝꯗꯦ ꯑꯗꯨꯒꯤꯅꯦ ꯅꯪꯒꯤ ꯀꯣꯟꯅꯠꯇꯦ ꯍꯥꯏꯕꯗꯨꯣ ꯑꯗꯨ ꯇꯁꯦꯡꯅ ꯍꯥꯏ ꯅꯪꯒꯤ ꯅꯪꯅ ꯏꯁꯩ ꯁꯛꯄ ꯃꯇꯝ ꯌꯥꯝ ꯀꯔꯤ ꯍꯥꯏꯁꯤꯔꯥ ꯑꯥ ꯌꯥꯝ ꯐꯖꯩꯌꯦꯕꯀꯣ
ꯑꯁ ꯅꯪ ꯅꯪꯅ ꯐꯖꯩ ꯍꯥꯏꯔꯗꯤ ꯐꯖꯔꯝꯃꯅꯤ ꯐꯖꯩ
ꯍꯣꯏ ꯍꯥꯁꯦꯡꯅ ꯍꯥꯏꯕꯅꯦ
ꯎꯝ ꯈꯪꯗ꯭ꯔꯦ ꯑꯩꯈꯣꯏꯗꯤ ꯏꯁꯥꯅ ꯏꯁꯥꯅ ꯁꯛꯄꯅꯤꯅꯀꯣ ꯐꯥꯏꯌ‌ꯦ ꯐꯖꯗꯦ ꯍꯥꯏꯕꯗꯣ ꯈꯟꯗ꯭ꯔꯦ ꯑꯩꯈꯣꯏꯗꯤ ꯑꯗꯨꯝ ꯁꯛꯄꯤꯈ꯭ꯔꯦ ꯑꯞꯂꯣꯗ ꯇꯧꯕꯤꯈ꯭ꯔꯦ ꯂꯣꯏꯔꯦ ꯑꯗꯨꯗꯒꯤ ꯍꯦꯟꯗꯤ ꯇꯧꯗ꯭ꯔꯦ
ꯅꯪꯒꯤ ꯆꯦꯟꯅꯦꯜꯗꯨ ꯅꯍꯥꯟꯅ ꯑꯩ ꯁꯞꯁꯀ꯭ꯔꯥꯏꯞ ꯇꯧꯔꯝꯃ‌ꯦꯕ
ꯑꯣ ꯑꯣ ꯌꯥꯝ ꯐꯩꯅꯦ ꯅꯃꯥꯟꯅꯕ ꯅꯃꯥꯟꯅꯕꯤꯁꯤꯡ ꯌꯥꯝ ꯂꯩꯕꯁꯤꯡꯗꯣ
ꯍꯣꯏ
ꯈꯔ ꯈꯔꯁꯨ ꯌꯥꯝꯅ ꯇꯧꯍꯜꯂꯨꯅ‌ꯦ
ꯍ‌ꯣꯏ ꯑꯩ ꯍꯥꯏꯕꯤꯒꯦ ꯍꯥꯏꯕꯤꯒꯦ ꯁꯣꯏꯗꯅ
ꯎꯝ ꯁꯣꯏꯔꯣꯏꯅꯕ ꯑꯗꯨꯝ ꯇꯧꯁꯤꯀ‌ꯣ
ꯍꯣꯏ ꯇꯧꯁ‌ꯦ
ꯆꯥꯛ ꯆꯥꯔꯔꯕꯣ ꯍꯧꯖꯤꯀꯥꯟꯁꯦ ꯑꯦ ꯍꯣꯏ
ꯅꯪ ꯑꯃꯨꯛꯒ ꯍꯥꯏꯔꯣ ꯍꯥꯟꯅ ꯍꯥꯏꯔꯣ
ꯑꯩꯁꯦ ꯍꯧꯖꯤꯛꯀꯥꯟꯁꯦ ꯑꯗꯨꯝ ꯀꯩꯁꯨ ꯇꯧꯗ꯭ꯔꯤꯗ ꯌꯨꯝꯗ ꯈꯔ ꯈꯔ ꯊꯕꯛ ꯌꯨꯝꯒꯤ ꯊꯕꯛ ꯇꯧꯋꯦ
ꯎꯝ
ꯂꯣꯏꯔꯦ ꯅꯪꯗꯤ ꯀꯃꯥꯏꯅ ꯇꯧꯕ
ꯑꯩꯔꯣ
ꯍꯣꯏ
ꯑꯩꯁꯨ ꯌꯨꯝꯗ ꯂꯩꯗ ꯆꯤꯡꯗꯗꯤ ꯂꯩꯇꯕꯀꯣ ꯑꯩꯗꯤ ꯇꯝꯄꯥꯛꯗ ꯂꯩꯒ ꯍꯧꯖꯤꯛ
ꯑꯩꯍ‌ꯦ ꯆꯤꯡꯗ ꯂꯩꯕꯅ ꯍꯦꯟꯅ ꯅꯨꯡꯉꯥꯏꯒꯅꯤꯗ
ꯑꯣ ꯅꯪꯁꯨ ꯆꯤꯡꯗ ꯂꯩꯕ꯭ꯔꯣ
ꯑꯩꯗꯤ ꯆꯤꯡꯗ ꯂꯩꯇ‌ꯦꯗ ꯑꯗꯨꯕꯨ ꯆꯤꯡꯗꯗꯤ ꯂꯩꯅꯤꯡꯕꯀꯣ ꯍꯥꯏꯕꯗꯤ ꯆꯤꯡꯗ ꯂꯩꯔꯗꯤ ꯆꯥꯅꯤꯡꯉꯥꯏ ꯀꯔꯤ ꯀꯔꯥ ꯂꯣꯏꯅꯃꯛ ꯐꯪꯕꯒꯤ ꯑꯗꯨꯝ ꯅꯨꯡꯉꯥꯏꯅꯀꯣ ꯁꯦꯡꯅ ꯍꯥꯏꯔꯀꯥꯟꯗ ꯍꯥꯔ ꯊꯥꯛꯇꯕ ꯏꯟꯖꯥꯡ ꯅꯥꯄꯤ ꯐꯪꯉꯦ ꯆꯥꯛ ꯍꯥꯎꯋꯦ ꯌꯦꯟ ꯍꯥꯏꯌꯦ ꯑꯩꯈꯣꯏꯅ ꯆꯥꯅꯤꯡꯕ ꯂꯣꯏꯅꯃꯛ ꯑꯗꯨꯝ ꯐꯪꯉꯤꯅ
ꯑꯗꯨꯅꯤꯕ
ꯑꯗꯨꯒꯤꯅ‌ꯦ ꯆꯤꯡꯗ ꯂꯩꯕ ꯃꯤꯁꯤꯡꯅ ꯑꯗꯨꯝ ꯐꯥꯏ ꯍꯥꯏꯕꯗꯣ
ꯍꯣꯏ ꯍꯣꯏ ꯅꯍꯥꯟ ꯅꯍꯥꯟꯗꯣ ꯑꯩ ꯅꯪꯕꯨ ꯎꯏꯀꯣ ꯑꯗꯨꯕꯨ ꯅꯪꯕꯨ ꯑꯩꯕꯨ ꯑꯩꯕꯨꯗꯤ ꯅꯪꯅ ꯈꯪꯂꯣꯏꯌ‌ꯦ
ꯀꯗꯥꯏꯗ ꯎꯍꯧꯕ꯭ꯔꯥ
ꯎꯋ‌ꯦ
ꯑꯗꯨ ꯀꯗꯥꯏꯗ ꯎꯕ꯭ꯔꯕꯥ
ꯃꯐꯝ ꯃꯐꯝ ꯈꯨꯗꯤꯡꯃꯛꯇ ꯎꯏ ꯍꯥꯏꯕꯗꯤ ꯅꯪꯀ ꯅꯈꫭꯏꯗꯤ ꯏꯁꯩ ꯁꯛꯄꯁꯨ ꯍꯩꯌꯦ ꯑꯗꯨꯒ ꯀꯤꯌꯥ ꯀꯌꯥ ꯊꯣꯏꯅ ꯑꯩꯈꯣꯏꯅ ꯆꯠꯄꯅꯤꯅꯀꯣ ꯎꯋꯦꯕ
ꯑꯦ ꯑꯣ
ꯑꯁꯦꯡꯕꯅꯦ ꯐꯒꯤ ꯅꯠꯇꯦ
ꯑꯩꯗꯤ ꯈꯪꯍꯧꯗ‌ꯦꯅꯦ ꯑꯗꯨꯗꯤ ꯅꯣꯏꯁꯨ ꯑꯩꯉꯣꯟꯗ ꯎꯔꯗꯤ ꯍꯥꯏ ꯍꯜꯂꯣ ꯑꯗꯨꯃꯥꯏꯅ ꯍꯥꯏꯕ ꯌꯥꯗ꯭ꯔꯣ
ꯍꯥꯏꯕꯁꯨ ꯌꯥꯏ ꯑꯗꯨꯕꯨ ꯀꯔꯤ ꯍꯥꯏꯁꯤꯔꯥ
ꯀꯥꯎꯊꯣꯛꯈ꯭ꯔꯕ
ꯊꯕꯛ ꯊꯕꯛꯀꯨꯝꯕꯗꯤ ꯂꯩꯇꯦ ꯑꯗꯨꯕꯨ ꯑꯥ ꯀꯔꯤ‌ ꯍꯥꯏꯁꯤꯔꯥ‌ ꯃꯈꯣꯏ ꯃꯈꯣꯏꯒꯤ ꯈꯪꯗ‌ꯦ ꯍꯥꯏꯒꯗꯕ ꯀꯔꯝꯥꯏꯅ ꯍꯥꯏꯒꯅꯤ ꯑꯗꯨ ꯃꯐꯝꯗꯤ ꯍꯥꯏꯕ ꯌꯥꯗꯕ ꯃꯁꯤꯗꯀꯣ ꯑꯗꯨ
ꯑꫭ
ꯃꯐꯝ ꯑꯅꯤ ꯑꯍꯨꯝ ꯃꯔꯛꯇ ꯎꯨꯏꯌ‌ꯦꯕ
ꯑꯣ ꯑꯣ ꯑꯩꯗꯤ ꯈꯪꯍꯧꯗ꯭ꯔꯦꯅꯦ ꯈꯪꯉꯗꯤ ꯐꯥꯒꯗꯕꯀꯣ ꯀꯥꯏꯗ‌ꯦꯗ ꯃꯊꯪ ꯃꯊꯪ ꯌꯥꯝ ꯂꯩꯔꯤꯁꯤꯗꯤꯀꯣ ꯍꯌꯦꯡ ꯂꯩ ꯍꯪꯆꯤꯠ ꯂꯩ ꯀꯔꯤ ꯀꯔꯤ ꯍꯥꯏꯁꯤꯔꯥ ꯂꯣꯏꯅꯃꯛ ꯂꯩꯅꯀꯣ
ꯑꯗꯨꯅꯦ ꯅꯍꯥꯟꯁꯨ ꯅꯪꯅ ꯑꯥ ꯊꯤꯝ ꯁꯣꯡꯁ ꯁꯛꯄꯗꯣ ꯑꯩ ꯎꯑꯦ
ꯑꫭ ꯑꯣ ꯍꯥꯎꯕ꯭ꯔꯣꯅꯦ ꯁꯤꯗꯤ ꯆꯨꯝꯔꯥꯝꯃꯤꯅꯦ ꯀꯥꯏꯅ
ꯍꯣꯏ ꯑꯗꯨꯅꯦꯕ
ꯐꯖꯅ ꯆꯨꯝꯂꯝꯝꯕ ꯋꯥꯅꯤꯅ ꯁꯤꯗꯤ
ꯍꯣꯏ ꯑꯗꯨꯅꯤ
ꯑꯗꯨꯗ ꯅꯪꯁꯨ ꯂꯥꯛꯄ꯭ꯔꯣ
ꯂꯥꯛꯇꯦ ꯑꯗꯨꯕꯨ ꯑꯩ ꯑ ꯎꯕ ꯌꯨꯇ꯭ꯌꯨꯕꯇꯀꯣ
ꯑꯣ
ꯑꯩꯁꯨ ꯂꯥꯛꯀꯦ ꯍꯥꯏꯕꯅꯦ ꯑꯗꯨ ꯃꯇꯝꯗ ꯑꯩꯒꯤ ꯑꯦꯛꯖꯥꯝꯁ ꯂꯩꯕꯀꯣ ꯑꯗꯨ ꯑꯩꯗꯤ ꯆꯠꯄ ꯌꯥꯗꯕꯒꯤꯅꯤ
ꯑꯣ ꯅꯪ ꯀꯔꯤ ꯑꯦꯛꯖꯥꯝ ꯊꯥꯕ꯭ꯔꯣ
ꯍꯥꯥ
ꯀꯔꯤ ꯑꯦꯛꯖꯥꯝ ꯊꯥꯕ꯭ꯔꯣ
ꯑꯩꯔꯣ
ꯑꯣ
ꯑꯩꯒꯤ ꯃꯥꯁꯇꯔꯒꯤ ꯑꯦꯛꯖꯥꯝ ꯀꯣꯂꯥꯏ ꯇꯧꯕꯀꯣ ꯃꯗꯨꯒꯤ ꯃꯇꯝꯗꯨꯗꯣ
ꯑꯗꯨ ꯌꯥꯝ ꯆꯠꯅꯤꯡꯕꯅꯤ ꯑꯗꯨꯕꯨ ꯑꯩꯗꯤ ꯍꯣꯏ ꯃꯗꯨꯒꯤ ꯃꯇꯝꯗꯣ ꯑꯩꯗꯤ ꯆꯤꯡꯅ ꯂꯩꯌꯦ ꯑꯗꯨꯕꯨ ꯑꯩꯈꯣꯏꯒꯤ ꯄꯥꯛꯇ ꯂꯩꯐꯝꯗ ꯃꯈꯣꯏꯒꯤ ꯑꯦꯛꯖꯥꯝꯁ ꯂꯩꯕꯄꯨ ꯑꯩ ꯍꯥꯟꯅ ꯆꯠꯄ ꯑꯗꯨꯒꯤꯅꯤ
ꯅꯩꯔꯦ ꯅꯔꯦ ꯑꯦꯛꯖꯥꯝꯗ ꯐꯖꯅ ꯅꯩꯔꯨꯕ ꯌꯥꯗ꯭ꯔꯗꯤ
ꯅꯗ
ꯃꯊꯪꯁꯨ ꯂꯩꯔꯤꯁꯤꯗꯤ
ꯍꯣꯏ ꯃꯊꯥꯡꯗꯨ ꯆꯍꯤꯁꯤꯦ ꯈꯪꯗꯦꯀꯣ ꯀꯔꯝꯕ ꯆꯍꯤꯗ ꯂꯩꯒꯗ꯭ꯔꯣ ꯑꯗꯨꯗꯣ
ꯑꯩ ꯈꯪꯉꯦ ꯍꯥꯏꯕꯤꯌꯨꯔꯥ
ꯍꯥꯏꯌꯨ
ꯇꯨ ꯊꯥꯎꯖꯟ ꯇ꯭ꯋꯦꯟꯇꯤ ꯑꯩꯠꯇ
ꯇ꯭ꯋꯦꯟꯇꯤ ꯑꯩꯠ ꯇ꯭ꯋꯦꯟꯇꯤ ꯑꯩꯠꯅꯤꯀꯣ ꯑꯗꯣ ꯇ꯭ꯋꯦꯟꯇꯤ ꯁꯤꯛꯁ ꯇ꯭ꯋꯦꯟꯇꯤ ꯁꯚꯦꯟ ꯆꯍꯤ ꯑꯅꯤ ꯋꯥꯠꯂꯤꯀꯣ ꯑꯅꯤꯔꯛ
ꯆꯍꯤ ꯑꯅꯤ ꯍꯧꯖꯤꯛꯁꯦ ꯇ꯭ꯋꯦꯟꯇꯤ ꯁꯤꯛꯁꯀ ꯇ꯭ꯋꯇ ꯇ ꯁꯦꯟ ꯇ꯭ꯋꯦꯟꯇꯤ ꯑꯩꯠ ꯇ꯭ꯋꯦꯟꯇꯤ ꯁꯚꯦꯟ ꯇ꯭ꯋꯦꯟꯇꯤ ꯑꯩꯠ ꯆꯍꯤ ꯑꯅꯤ ꯑꯅꯤ ꯍꯥꯏꯇꯥꯔꯦꯅꯦ ꯁꯤꯒꯤ ꯆꯍꯤꯗ ꯀꯥꯎꯟ ꯇꯧꯔꯒ
ꯑꯣ ꯅꯍꯥꯟꯁꯨ ꯅꯍꯪ ꯀꯣꯟꯐ꯭ꯔꯦꯟꯁꯁ ꯂꯥꯏꯔꯤꯛ ꯎꯕ ꯍꯧꯖꯤꯛ ꯑꯩꯅ ꯅꯪ ꯊꯤꯝ ꯁꯣꯡ ꯁꯛꯄꯗꯣ ꯃꯇꯨꯡꯕ ꯃꯐꯝ ꯅꯠꯇꯕ ꯍ ꯑꯃ ꯑꯇꯣꯞꯄ ꯃꯐꯝꯁꯨ ꯑꯩ ꯎꯋꯦ ꯅꯪꯕꯨ ꯑꯗꯨꯒꯤꯅꯤ ꯅꯪꯕꯨꯗꯤ ꯇꯣꯏꯅ ꯎꯏ ꯍꯥꯏꯕꯗꯣ
ꯆꯠꯄꯕꯨꯗꯤ ꯆꯠꯄꯤꯔꯦ ꯑꯦꯛꯖꯖꯤꯀꯇꯤꯞ ꯀꯔꯤ ꯀꯔꯥꯁꯦ ꯄꯨꯔꯒ ꯂꯩꯕ
ꯍꯣꯏ ꯍꯣꯏ ꯑꯗꯨꯒꯤꯅꯦ
ꯆꯠꯄ ꯃꯐꯝꯁꯨ ꯆꯠꯂꯦ ꯆꯠꯇꯕ ꯃꯐꯝꯁꯨ ꯆꯠꯂꯦ ꯀꯃꯥꯏꯅꯗꯤ ꯇꯧꯔꯝꯃꯅꯤ ꯃꯇꯝ ꯑꯃꯗꯤ
ꯃꯗꯨ ꯍꯣꯏ ꯃꯗꯨꯒꯤ ꯃꯗꯨꯒꯤ ꯀꯣꯟꯐ꯭ꯔꯦꯟꯁꯇꯗꯤ ꯑꯩꯁꯨ ꯂꯥꯛꯏꯕ ꯀꯣ ꯑꯩꯈꯣꯏ ꯈꯨꯟꯒꯤ ꯃꯤꯁꯤꯡꯁꯨ ꯂꯥꯛꯏꯕꯀꯣ
ꯑꯣꯥ
ꯑ ꯑꯩꯈꯣꯏ ꯈꯨꯟꯒꯤ ꯃꯤꯁꯨ ꯂꯥꯛꯑꯦ ꯑꯗꯨꯒ ꯑꯩꯈꯣꯏ ꯂꯥꯛꯃꯤꯟꯅꯕ ꯅꯨꯄꯥ ꯑꯃ ꯀꯣ
ꯎꯝ
ꯇꯥꯕ꯭ꯔꯣ
ꯇꯥꯏꯌꯦ
ꯍꯣꯏ ꯑꯩꯈꯣꯏ ꯈꯨꯟꯗ ꯂꯥꯛꯃꯤꯟꯅꯕ ꯅꯨꯄꯥ ꯑꯃ ꯂꯩꯌꯦꯀꯣ
ꯑꯥ
ꯑꯗꯣ ꯃꯥꯅ ꯍꯥꯏꯕꯗꯤ ꯑꯩ ꯇꯁꯦꯡꯅ ꯍꯥꯏꯕꯅꯤꯀꯣ ꯃꯥꯅ ꯍꯥꯏꯕꯕꯁꯤ ꯑꯥ ꯅꯍꯥꯟ ꯍꯧꯖꯤꯛꯀꯥꯟꯁꯨ ꯈꯪꯗꯦ ꯑꯗꯨꯒ ꯑꯗꯨꯕꯨ ꯅꯍꯥꯟꯁꯦ ꯅꯈꯣꯏ ꯑꯦꯛꯖꯤꯀ꯭ꯌꯨꯇꯤꯞꯒꯤ ꯇꯤꯝꯗ ꯍꯥꯏꯕ ꯇꯥꯔꯛꯑꯦ ꯑꯗꯣ ꯑꯦꯛꯖꯤꯀ꯭ꯌꯨꯇꯤꯞꯗ ꯇꯤꯝꯗ ꯂꯩꯕ ꯅꯨꯄꯤ ꯑꯃ
ꯏꯁꯄꯦꯛ ꯎꯞꯕꯗꯨ ꯑꯗꯨ ꯃꯁꯛ ꯐꯖꯩ ꯍꯥꯏꯌꯦ
ꯅꯪꯉꯣꯟꯗ ꯐꯖꯅ ꯇꯥꯛꯈ꯭ꯔꯝꯃꯤꯅꯦꯀꯣ ꯀꯅꯥ ꯑꯣꯏꯖꯥꯔꯣ ꯑꯗꯨꯗꯣ ꯑꯩꯁꯨ ꯈꯪꯅꯤꯡꯉꯦ ꯍꯥꯏꯌꯣꯅ
ꯇꯁꯦꯡꯅ ꯍꯥꯏꯔꯤꯕꯁꯤ ꯑꯩ ꯃꯥꯅ ꯍꯥꯏꯕ ꯑꯩꯈꯣꯏꯗꯤ ꯃꯤ ꯀꯔꯤ ꯃꯤꯁꯦ ꯇ꯭ꯋꯦꯟꯇꯤꯒꯨꯝꯕꯗ ꯈꯛꯇ ꯂꯥꯛꯄꯀꯣ ꯑꯩꯈꯣꯏ ꯃꯤꯁꯤ ꯌꯥꯝꯗꯦꯕ ꯑꯗꯨ
ꯑꯣ
ꯍꯧꯖꯤꯛꯇꯤ ꯃꯥꯁꯨ ꯃꯄꯥꯟꯗ ꯆꯠꯈ꯭ꯔꯦ ꯃꯈꯣꯏꯒꯤ ꯑꯥꯔꯃꯤꯒꯤ ꯇ꯭ꯔꯦꯅꯤꯡ ꯂꯩꯕꯀꯣ ꯃꯥ